ꯍꯜꯂꯣ ꯎ ꯇꯥꯔ ꯇꯥꯔꯦ
ꯑꯥ ꯑꯩꯒꯤ ꯐꯣꯟ ꯑꯃꯗꯨꯗꯗꯤ ꯌꯥꯗꯦ ꯍꯥꯏꯕ ꯁꯨꯛꯇꯥ ꯇꯥꯟꯅꯗꯕ
ꯑꯣ ꯁꯤ ꯀꯥ ꯐꯣꯟꯗꯩ ꯇꯧꯔꯛꯏꯅꯣ
ꯁꯤꯅ ꯐꯣꯟ ꯁꯤꯅ ꯑꯩꯒꯤ ꯍꯥꯟꯅꯒꯤ ꯐꯣꯟ ꯌꯥꯗꯕꯗꯣ ꯑꯗꯨꯗ ꯑꯗꯨ ꯑꯗꯨꯅꯦꯕ ꯑꯗꯨꯗ ꯆꯪꯉꯥ ꯇꯧꯔꯅꯤ ꯑꯥ ꯁꯤꯗꯤ ꯌꯥꯏꯌꯦ ꯑꯃꯗꯣ ꯌꯥꯗꯕ ꯈꯪꯡꯗꯦ
ꯑꯗꯨ ꯅꯪ ꯌꯨꯝꯗ ꯀꯨꯝꯃꯑ ꯃꯇꯨꯡꯗ ꯑꯗꯨꯗꯤ ꯀꯌꯥ ꯍꯥꯏꯒꯠꯀꯦ ꯍꯥꯏꯅ
ꯈꯪꯗꯦ ꯑꯗꯨꯅꯦ ꯑꯩꯁꯦ ꯂꯨꯍꯣꯡꯕ ꯑꯃꯁꯨ ꯂꯩꯌꯦꯕꯀꯣ ꯗꯦꯠ ꯗꯦꯠ ꯇ꯭ꯋꯦꯟꯇꯤ ꯁꯤꯛ ꯀꯇꯥ ꯀꯣꯏꯗꯗ ꯃꯥꯒꯦ
ꯎꯝ ꯑꯩꯁꯨ ꯁꯤꯅꯦꯍ ꯅꯍꯥꯟꯅ ꯍꯥꯏꯒꯠꯅꯤꯡꯉꯝꯅꯦꯕ ꯑꯩꯗꯤ ꯀꯨꯏꯔꯦꯅ ꯂꯩꯔꯛꯏꯁꯦ ꯐꯥꯕꯨ ꯐꯥꯔꯛꯑꯃꯗ ꯗꯣꯃꯅꯤ ꯑꯩꯔ ꯑꯗꯨ ꯑꯩꯗꯤ ꯍꯥꯏꯗꯤ ꯍꯥꯏꯒꯠ ꯅꯤꯡꯉꯝ ꯍꯥꯏꯗꯤ ꯂꯥꯏꯔꯤꯛ ꯁꯝ ꯄꯨꯔꯛꯎꯗꯤ ꯌꯦꯉꯩ ꯂꯩꯔꯒ ꯀꯔꯤꯝ ꯄꯨꯔꯛꯇꯦ ꯑꯩ ꯂꯥꯏ ꯐꯔꯠꯇ
ꯚꯦꯀꯦꯁꯟ ꯃꯨꯠꯇ ꯂꯩꯔꯦ ꯅꯪꯁꯨ
ꯂꯩꯔꯒꯅꯤ ꯂꯥꯛꯏꯁꯦ ꯑꯗꯨꯗꯨꯗꯤ ꯑꯩꯣꯏ ꯀꯦꯦ ꯀꯤꯂꯦ ꯐꯖꯔꯔꯣꯏꯕ ꯑꯗꯨꯗꯨꯒꯤ ꯑꯩꯗꯤ ꯍꯥꯏꯒꯦ ꯍꯥꯏꯒꯠꯅꯤꯡꯉꯕ ꯂꯥꯏ ꯂꯧꯈꯠꯅꯦꯅ ꯑꯩꯁꯨ ꯉꯥꯏ ꯂꯩꯔꯤꯅꯦ ꯑꯗꯨꯗꯤ
ꯂꯥꯏ ꯀꯔꯝ ꯀꯥꯟ ꯂꯧꯈꯠꯇꯣꯏꯕ
ꯁꯤꯛꯁꯇꯤꯟꯗ ꯍꯟꯗꯛꯀꯤ ꯑꯗꯨꯗꯔ ꯍꯥꯏꯒꯠꯂꯒ ꯇꯧꯅꯦ ꯑꯗꯨꯗꯨꯒꯅꯦ ꯍꯣꯁꯇꯦꯜꯁꯨ ꯑꯃꯨꯛ ꯚꯦꯀꯦꯁꯟ ꯊꯥꯔꯤꯌꯦ ꯑꯩꯈꯣꯏꯗꯤ
ꯑꯣ ꯑꯗꯨꯗꯤ ꯅꯣꯏ ꯃꯦꯁ ꯄꯤꯔꯣꯏ
ꯃꯦꯁꯇꯣ ꯂꯧꯖꯔꯨꯦꯅ ꯍꯥꯟꯅ ꯍꯥꯏꯔꯝꯃꯦꯕ ꯍꯧꯖꯤꯛꯅꯦ ꯑꯦꯛꯖꯥꯝ ꯇꯥꯕꯁꯨ ꯌꯥꯎ ꯃꯥꯜꯂꯦꯕ ꯖꯟꯗ ꯍꯕ ꯑꯗꯨꯒꯤ ꯃꯤ ꯊꯥꯔꯇꯤ ꯤꯃꯨꯛꯇꯤ ꯂꯩꯕ ꯃꯥꯜꯂꯦ ꯑꯗꯨ ꯃꯣꯏꯒꯤꯗꯤ ꯊꯣꯡꯉ ꯇꯥꯟꯗꯗꯤ ꯍꯥꯏꯐꯦꯠ ꯍꯥꯏꯌꯦ ꯅꯍꯥꯟ
ꯑꯣ ꯈꯪꯗꯣꯏꯅꯦ ꯑꯗꯨꯗꯤ ꯕꯦꯔꯥꯅꯤꯅꯦ ꯑꯩꯈꯣꯏ ꯑꯩꯁꯨ ꯨꯅꯦ ꯑꯗꯨꯒꯤ ꯃꯊꯥ ꯁꯥꯕꯒꯤ ꯌꯨꯝꯁꯦ ꯍꯥꯏ ꯅꯅꯤ ꯏꯗ꯭ꯔꯥꯕꯅꯤꯕꯣ ꯑꯗꯨ ꯑꯗꯨꯃꯥꯏꯅ ꯍꯌꯦꯡꯗ ꯑꯃꯨꯛ ꯍꯥꯏꯊꯔꯅꯤ ꯗꯤ ꯇ꯭ꯋꯦꯟꯇꯤ ꯁꯤꯁ ꯁꯤꯛꯁ ꯐꯣꯔꯇꯤ ꯂꯩꯇꯕꯁꯨꯨꯡꯌꯥ ꯌꯥꯔꯣꯏ ꯇ ꯆ ꯂꯩꯇ ꯌꯥꯔꯣꯏ ꯑꯗꯨ ꯗꯦꯠ ꯇꯦꯟꯗꯩꯅ ꯃꯣꯏ ꯑꯦꯛꯖꯥꯝꯅꯦ ꯑꯗꯨꯒꯤ ꯂꯥꯏꯔꯤꯛ ꯄꯥꯕꯩ ꯃꯇꯝꯁꯨ ꯑꯝꯇ ꯂꯩꯇ꯭ꯔꯦꯗꯅ ꯑꯗꯨꯒꯤ ꯑꯩꯁꯦ ꯃꯊꯥꯗꯤ ꯁꯥꯔꯤꯕꯅꯦꯕ ꯑꯗꯣ ꯌꯨꯝꯗꯁꯨ ꯂꯥꯛꯑꯣꯅ ꯑꯁ ꯌꯨꯝꯗꯗꯤ ꯂꯣꯏꯔꯦ ꯂꯥꯛꯄꯒꯤ ꯃꯣꯏꯅ ꯋꯥꯈꯜ ꯁꯥꯒꯠ ꯐꯖꯅ ꯂꯣꯏꯈꯔꯦ
ꯎꯝ ꯀꯅꯥꯅꯣ ꯂꯨꯍꯣꯡ ꯗꯣꯏ ꯁꯦ
ꯑꯩꯈꯣꯏ ꯗꯥꯗꯥ ꯑꯃ ꯑꯩꯈꯣꯏ ꯑꯩꯈꯣꯏ ꯅꯥꯀꯟꯒꯤ
ꯅꯣꯏꯅꯥꯀꯟꯒꯤ
ꯎꯝ
ꯑꯄꯤꯛꯄ ꯀꯗꯨꯔꯣ
ꯍꯣ ꯍꯣꯏ ꯈꯔꯥꯄꯤꯛ ꯄꯗꯣ
ꯎꯝ
ꯅꯣꯏꯅ ꯇꯟꯕꯗꯣ
ꯍ ꯍꯣ ꯍꯣ ꯈꯪꯉꯦ ꯈꯪꯉꯦ ꯃꯗꯨ ꯂꯨꯍꯣꯡꯗꯣꯏꯔꯕꯣ
ꯑ ꯂꯨꯍꯣꯡꯗꯣꯏꯔꯦ ꯀꯩꯅꯣꯗꯒꯤ ꯅꯨꯄꯤꯗꯣ ꯕꯥꯃꯣꯏ ꯀꯝꯄꯨ ꯍꯥꯏꯕ꯭ꯔꯥ ꯀꯩꯅꯣ ꯑꯗꯨꯗꯒꯤ ꯀꯣꯡ ꯀꯣꯡꯕ ꯋꯥꯡꯈꯩ ꯊꯕꯛꯉꯩꯅꯦ ꯌꯨꯝꯁꯨ ꯁꯥꯗꯣꯛꯄꯅꯦꯕ ꯑꯗꯨꯒꯤ ꯑꯩꯈꯣꯕ ꯍꯣꯏꯅ ꯂꯥꯛꯑꯣ ꯂꯥꯛꯑꯣꯅ ꯇꯧ ꯂꯩꯔꯕꯅꯦ ꯂꯨꯍꯣꯡꯕꯩ ꯑꯗꯩꯗꯤ ꯃꯣꯏ ꯑꯉꯥꯡ ꯃꯆꯥꯗꯣ ꯑꯉꯥꯡ ꯃꯆꯥ ꯑꯩꯅ ꯌꯥꯝ ꯂꯨ ꯇꯧꯕ ꯑꯉꯥꯡꯗꯣ ꯑꯗꯨꯗꯨꯁꯨ ꯂꯨꯍꯣꯡꯕ ꯃꯅꯨꯡꯗꯣ ꯄꯩꯈꯥ ꯇꯥꯗꯣꯏ ꯃꯥꯜꯂꯦ ꯃꯃꯥꯅ ꯄꯩꯈꯥ ꯇꯥꯗꯣꯏ ꯃꯥꯜꯂꯦ ꯑꯁ ꯅꯪ ꯂꯥꯛꯇꯣꯏꯔꯥꯅ ꯅꯍꯟ ꯑꯃꯨꯛ ꯆꯠꯄꯩꯗꯨꯗ ꯍꯥꯏꯔꯛꯄꯅꯦꯕ
ꯂꯩꯔꯤꯛ ꯇꯥꯛꯅꯕꯩ ꯔꯦ
ꯑꯥ ꯂꯥꯏꯔꯤꯛ ꯇꯥꯛꯅꯕꯒꯤ ꯑꯩꯅ ꯍꯣꯏ ꯂꯥꯏ ꯀꯅꯤ ꯑꯗꯣ ꯑꯩ ꯌꯥꯝ ꯀꯨꯏꯅ ꯂꯩꯔꯣꯏꯅ ꯍꯥꯏꯈꯤꯕꯅꯦ
ꯎꯝ ꯂꯥꯏꯔꯤꯛ ꯇꯥꯛꯄ ꯍꯥꯏꯔꯒꯅꯦ ꯍꯣꯁꯇꯦꯜ ꯂꯩꯔꯗꯤꯅꯦ ꯀꯩꯅꯣꯁꯦ ꯀꯩꯔꯕ ꯒꯥꯔꯤ ꯃꯆꯥꯁꯤ ꯂꯩꯔꯗꯤ ꯇꯨꯏꯁꯟꯁ ꯐꯪꯗꯧꯕ ꯍꯣꯝ ꯇꯌꯨꯇꯔꯒꯨꯝꯕꯁ
ꯐꯪ ꯂꯩꯕ꯭ꯔꯣ ꯅꯪ ꯅꯪ ꯇꯨꯏꯁ ꯅ ꯂꯩꯕ꯭ꯔꯣ
ꯍꯣꯏ ꯍꯥꯏꯌꯦꯕ ꯃꯐꯝꯐꯝ ꯎꯝ ꯂꯥꯛꯑꯦꯕ ꯀꯩꯅꯣꯅ ꯍꯥꯏꯔꯛꯄ ꯚꯦꯠꯀꯤ ꯑꯗꯨꯗꯥ ꯑꯗꯨꯅ
ꯑꯣ
ꯑꯗꯨꯗ ꯌꯥꯔꯣꯏꯗꯕ ꯂꯝꯗꯣ ꯌꯥꯝꯅ ꯂꯝꯗꯣ ꯌꯥꯝ ꯂꯥꯞꯄꯅꯤꯅ ꯐꯔ ꯇꯥꯗꯣꯏꯕ
ꯂꯝꯗꯣ ꯀꯥꯏꯋꯥꯏꯗꯅꯣ
ꯐꯗ꯭ꯔ
ꯑꯣ ꯑꯗꯨ ꯑꯩꯉꯣꯟꯗ ꯍꯥꯏꯔꯛꯀꯦꯗꯦ ꯏꯃꯥꯟꯅꯕꯤ ꯑꯃ ꯒꯥꯔꯤ ꯅꯠꯇꯦ ꯑꯩꯒꯤ ꯅꯠꯇꯦ ꯑꯠꯇꯦ ꯏꯃꯥꯟꯅꯕꯤ ꯑꯃ ꯒꯥꯔꯤ ꯂꯩꯕꯗꯣ
ꯀ ꯑꯥ ꯑꯥ
ꯃꯥ ꯑꯩꯉꯣꯟꯗ ꯍꯥꯏꯕꯤꯕ ꯌꯥꯏ ꯍꯣꯏ ꯃꯉꯣꯟꯗ ꯍꯥꯏꯕꯤ ꯌꯥꯏ
ꯍꯨꯏꯍꯦ
ꯍꯥꯏꯗꯤ ꯑꯗꯨ ꯑꯗꯨꯃꯥꯏꯅ ꯑꯩꯈꯣꯏꯅ ꯈꯪꯕ ꯗꯖ ꯑꯗꯨꯅ ꯍꯥꯏꯔꯦ ꯍꯥꯏꯔꯗꯤ ꯏꯃꯥꯗꯣ ꯕꯣꯠ ꯂꯦꯞꯇꯣꯏꯅꯤꯅ
ꯂꯩ ꯄꯔꯣꯏꯌꯦ
ꯂꯦꯞꯄꯔꯣ ꯍꯥꯏꯕ꯭ꯔꯥ
ꯑꯥ ꯑꯗꯨ ꯄꯔꯃꯣ ꯑꯩ ꯈꯔ ꯋꯥꯏ ꯁꯪꯉꯦꯀꯣ ꯑꯅꯤ ꯐꯥꯔꯅꯤ ꯆꯂꯂꯝ ꯃꯗꯨꯋꯥꯏ ꯀꯇꯪ ꯍꯣꯏꯌꯦ ꯁꯣꯂꯒ꯭ꯔꯥꯄꯕꯤ
ꯈꯪꯗꯌꯦ ꯃꯣꯏ ꯇꯤꯦꯠ ꯀꯔ ꯈꯣꯡꯗ ꯆ
ꯎ ꯍꯥꯏꯥꯏꯗꯦꯅꯦ
ꯅꯨꯡꯉꯥꯏꯦ ꯅꯉꯜ
ꯑꯣ ꯐꯔꯦ ꯐꯥꯏ
ꯎꯝ ꯗꯏ ꯈꯔꯗꯤ ꯑꯋꯥꯖ ꯁꯥꯟꯅꯦꯁ
ꯑꯗꯩ ꯏꯃꯥꯟꯅꯕꯤꯗꯨꯁꯨ ꯌꯨꯝꯂꯣꯝꯗ ꯍꯥꯏꯊꯈꯔꯦ ꯃꯌꯨꯝꯗ ꯑꯣꯏꯅ ꯂꯩꯔꯅꯤꯑ ꯃꯥ ꯀꯩꯅꯣ ꯂꯩꯔꯦ ꯍꯣꯁꯇꯦꯜꯗ ꯂꯩꯇꯔꯦ
ꯂꯩꯩꯇꯔ
ꯎꯝ
ꯀꯩꯌꯥ
ꯃꯥꯗꯣ ꯃꯃꯥꯗꯣ ꯃꯊꯟꯇ ꯍꯥꯏꯗꯤ ꯃꯅꯥꯎꯄꯥꯗꯨꯁꯨ ꯁꯨ ꯇꯦꯟꯒꯤ ꯑꯦꯛꯖꯥꯝ ꯊꯥꯕꯒꯤ ꯀꯩꯅꯣꯗ ꯂꯩꯕ ꯕꯣꯔꯗꯤꯡꯗ ꯂꯩꯗꯧꯕ ꯂꯩ ꯆꯪꯈ꯭ꯔꯦ ꯍꯥꯏꯕꯀꯣ ꯑꯗꯨꯒꯤ ꯃꯆꯟ ꯃꯅꯥꯎꯕꯤꯗꯨꯁꯨ ꯃꯄꯥꯟꯂꯣꯝꯗ ꯂꯩꯗꯅ ꯑꯗꯨꯅ ꯃꯃꯥꯗꯣ ꯃꯟ ꯇꯉꯥꯏꯔꯗꯧꯕ ꯑꯗꯨ ꯃꯣꯏ ꯂꯩꯀꯥꯏꯗꯨꯒ ꯍꯥꯏꯗꯤ ꯑꯗꯨꯝ ꯃꯃꯥ ꯃꯟ ꯇꯉꯥꯏꯔ ꯂꯩꯕꯅꯤꯅ ꯃꯤꯅ ꯍꯦꯛ ꯀꯩꯅꯣ ꯇꯧꯕꯗ ꯐꯖꯗꯦꯗꯅ ꯍꯥꯏꯗꯤ ꯃꯤꯅ ꯖꯖ ꯍꯥꯏꯕꯤꯔꯗꯤ ꯑꯃꯨꯛ ꯑꯗꯨꯒꯤ ꯑꯗꯨꯒꯤꯁꯨ ꯑꯗꯩꯗꯤ ꯃꯃꯥ ꯃ ꯊꯟꯗꯔꯁꯨ ꯀꯃꯥꯏ ꯀꯃꯥꯏꯅ ꯊꯥꯗꯣꯛꯅꯤ ꯍꯥꯏꯗꯤ ꯍꯣꯇꯦꯜ ꯀꯩꯀꯥꯁꯨ ꯐꯝꯕꯅꯤꯅ ꯑꯗꯨꯅ ꯃꯥ ꯂꯩꯔꯅꯤꯅꯀꯣ
ꯑꯗꯨꯕꯤꯃ ꯀꯦꯈꯩꯩ ꯐꯨꯊꯔꯀꯣꯂꯕꯣ
ꯑꯗꯨ ꯃꯥ ꯃꯌꯨꯝꯗꯩ ꯂꯥꯛꯀꯅꯤ ꯍꯥꯏꯌꯦ ꯋꯥꯅꯤ ꯊꯕ
ꯋꯥꯅꯤ ꯑꯗꯨꯕꯨꯗꯤ ꯀꯩꯅꯣꯒ ꯆꯞ ꯃꯥꯟꯅꯟꯗꯣꯏꯅꯦ ꯑꯃꯨꯛ ꯃꯂꯌꯥ ꯀꯩꯅꯣꯒ ꯑꯥ ꯎꯝ ꯃꯣꯏ ꯑꯗꯨꯝ ꯂꯩꯀꯥꯏꯁꯤ ꯄꯨꯂꯦꯗꯅ
ꯍꯣꯏ ꯌꯥꯕꯨꯗꯤ ꯌꯥꯏ ꯑꯗꯣ ꯍꯥꯏꯕꯅꯤ ꯌꯥꯔꯁꯨ ꯀ꯭ꯂꯥꯁ ꯃꯥꯟꯅꯗꯦ ꯅꯣꯏꯒ ꯑꯩꯈꯣꯏꯒ ꯍꯥꯏꯗꯤ ꯀ꯭ꯂꯥꯁ ꯑꯣ ꯍꯟꯕꯩ ꯇꯥꯏꯃꯤꯡꯁꯨ ꯃꯥꯟꯅꯗꯦ ꯑꯗꯨꯏ ꯃꯊꯛꯇ ꯅꯣꯏꯒꯤꯗ ꯇꯧꯕ ꯌꯥꯎꯋꯤ ꯑꯩꯈꯣꯏꯗꯅ ꯇꯧꯗꯕ ꯌꯥꯎꯋꯤ ꯑꯗꯨꯝ ꯇꯧꯋꯤꯗꯅ
ꯍꯣꯏꯅꯦ ꯑꯗꯨꯝ ꯂꯥꯛꯑꯗꯦ ꯃꯤꯏ ꯕꯁꯇ ꯑꯗꯨꯝ ꯂꯥꯛ ꯇꯔꯥ
ꯑ ꯕꯁꯇ ꯂꯥꯛꯇꯧ ꯃꯥꯜꯂꯦ ꯑꯗꯣ ꯃꯥꯏ ꯒꯥꯔꯤꯁꯨ ꯂꯩꯕꯅꯤꯅ
ꯑꯁ ꯋꯥꯍꯅꯤꯦ ꯏꯇꯒꯤ ꯒꯥꯔꯤ ꯃ ꯆ ꯀ ꯇꯥꯎ ꯇꯧꯔꯦ ꯀꯥꯟꯆꯤꯄꯨꯔꯕ
ꯋꯥꯗꯤ ꯋꯥꯗꯣꯏꯅꯦ
ꯁꯤ ꯏꯔꯝ ꯑꯗꯨꯗꯒꯤ ꯑꯉꯥꯡ ꯀꯩꯁꯟ ꯇꯧꯒꯦꯁꯨ ꯍꯥꯏꯔꯅꯤ ꯌꯨꯝ ꯂꯩꯔꯅꯤꯅ ꯑꯁ ꯉꯝꯃꯣ ꯌꯥꯝ ꯋꯥꯅꯤ ꯒꯥꯔꯤ ꯃꯆꯥ ꯊꯧꯕꯗꯣ ꯃꯁꯤꯡꯁꯤꯡꯁꯨ ꯌꯥꯝ ꯋꯥꯕꯅꯦꯅꯦ ꯂꯝꯁꯥꯡ ꯇꯕꯗ
ꯍꯣꯏ
ꯍꯀꯤ ꯀꯗꯨ ꯀ ꯎꯚꯥꯏꯗꯣ ꯑꯁ ꯄꯣꯛꯀ ꯆꯤꯛꯄꯗ ꯅꯨꯡꯁꯤꯠ ꯑꯗꯨꯝ ꯊꯣꯡꯕꯁꯦ
ꯑꯁ ꯋꯥꯗꯣꯏꯅꯦ ꯃꯤꯇꯟ ꯎꯝ ꯃꯤ ꯀꯅꯥꯄꯗ ꯍꯥꯋꯥ
ꯑꯣ ꯏꯆꯂ ꯁꯅ ꯊꯪꯒꯗ
ꯎꯝ ꯑꯩꯈꯣꯏꯔꯣꯝꯗꯒꯤꯒ ꯂꯥꯛꯇꯣꯏꯗꯣ ꯍꯣꯏ ꯃꯇꯣꯝꯇ ꯂꯩ ꯍꯣꯏ ꯑꯗꯣ ꯃꯤ ꯑꯇꯣꯞꯄ ꯊꯥꯖꯤꯜꯂꯛꯀꯅꯤ ꯍꯥꯏ ꯃꯥꯏ ꯃꯍꯨꯠꯇꯀꯣ ꯎꯝ
ꯍꯣꯏ ꯚꯦꯀꯦꯟ ꯂꯩꯔꯗꯤ ꯑꯗꯨꯝ ꯆꯪꯗꯤ ꯆꯪꯍꯜꯂꯛꯀꯅꯤ
ꯍꯣꯏ ꯆꯪꯍꯜꯂꯛꯀꯅꯤ ꯍꯥꯏ
ꯍꯟꯗꯛ ꯐ꯭ꯔꯦꯁꯔ ꯀꯤ ꯑꯃꯨꯛ ꯂꯧꯒꯦ ꯍꯥꯏꯔꯛꯑꯅꯤ ꯑꯗꯣ ꯀꯩꯅꯣꯁꯦ ꯍꯣꯁꯇꯦꯜꯁꯦ ꯑꯃꯨꯛ ꯁꯤꯜꯂꯦ ꯍꯥꯏꯕ꯭ꯔꯣ
ꯁꯤꯟꯕ ꯂꯩ ꯍꯥꯏ ꯑꯥ ꯁꯤꯟꯕ ꯂꯩ ꯍꯥꯏ
ꯑꯩ ꯄꯥꯝꯗꯤ ꯑꯩꯗꯤ ꯑꯩ ꯀꯥꯅ ꯈꯋ꯭ꯥꯏ ꯅꯨꯉꯥꯏ ꯌꯦ
ꯑꯗꯣ ꯑꯗꯨꯝ ꯁꯤꯟꯗꯕꯁꯨ ꯌꯥꯎꯕ ꯃꯥꯜꯂꯦ ꯑꯗꯣ ꯁꯤꯟꯕꯁꯨ ꯂꯩꯕ ꯃꯥꯜꯂꯦ
ꯁꯂꯛ ꯇꯔ꯭ꯗꯤ ꯐꯥꯅꯤ ꯉꯣ ꯑꯩ ꯗꯤ ꯌꯦꯡꯉꯣ ꯌꯥꯝ ꯊꯤ ꯅꯨꯡꯉꯥꯏ ꯅꯦꯕ ꯑꯣꯏꯔꯤꯗꯣ ꯑꯩꯈꯣꯏꯒꯤ ꯀꯩꯅꯣꯗꯗꯤ ꯅꯤꯡꯊꯝꯊꯥꯗ ꯌꯥꯝ ꯏꯪꯉꯤꯗꯅ ꯍꯣꯁꯇꯦꯜ ꯃꯅꯨꯡꯗꯣ ꯆꯤꯡꯁꯨ ꯂꯩꯕꯒꯤꯔꯥ ꯈꯪꯗꯦꯕ ꯀꯥ ꯍꯦꯟꯅ ꯏꯪꯕꯤꯅꯦꯕ ꯑꯣꯏꯔꯤꯅꯣ ꯈꯪꯕ꯭ꯔꯥ ꯆꯤꯟꯁꯤꯜꯂꯦꯕ ꯈꯪꯕ ꯐꯝꯕꯒ ꯉꯝꯄꯣꯠꯇꯦ ꯑꯗꯨꯅ ꯑꯗꯣ ꯑꯩ ꯀꯥꯗꯗꯤ ꯑꯃꯨꯛ ꯉꯟꯇꯥꯅ ꯅꯨꯡꯁꯥ ꯆꯪꯉꯦꯕ
ꯎꯝ ꯂꯨꯝꯕꯨꯨ ꯂꯨꯝꯕꯨ ꯁꯥꯏꯗꯅ ꯑꯗꯨꯝ
ꯎꯝ ꯅꯨꯡꯁꯥ ꯁꯔꯅꯤ ꯑꯩꯈꯣꯏ ꯁꯥꯔꯅꯤ ꯁꯥꯥꯏ ꯌꯥꯔꯅꯤ ꯄꯥꯝꯃꯨꯏ ꯑꯗꯨꯗꯨꯒ ꯑꯃꯨꯛ ꯀꯩꯅꯣꯁꯤꯁꯨ ꯑꯃꯨꯛ ꯀꯥꯂꯦꯟꯁꯤꯁꯨ ꯑꯃꯨꯛꯅꯦ ꯅꯨꯡꯁꯥ ꯆꯪꯗꯦ ꯕꯥꯕꯨ ꯏꯪ ꯊꯥꯝ ꯊꯥ ꯗꯥꯗꯤ ꯅꯨꯡꯁꯥ ꯆꯉꯤꯗꯅ ꯀꯥꯂꯦꯟꯗꯗꯤ ꯑꯃꯨꯛ ꯆꯪ ꯨ ꯗꯦ ꯅꯨꯡꯁꯥ ꯆꯪꯗꯦ ꯑꯗꯨꯗꯨꯒ ꯑꯗꯨꯝ ꯏꯪ ꯏꯪ ꯂꯥꯎꯔꯒ ꯅꯨꯡꯉꯥꯏꯕꯤ ꯑꯗꯨ ꯑꯣꯏꯕ
ꯑꯣ ꯍꯣꯏ ꯑꯗꯨꯗꯨꯣ ꯅꯍ ꯃꯨꯛ ꯍꯣꯡꯕꯁꯨ ꯍꯣꯡ ꯍꯣꯡꯉꯦꯁꯨ ꯁꯨ ꯈꯔ ꯍꯥꯏꯅꯒꯨꯝ ꯇꯧꯕꯅꯦ ꯑꯗꯨꯗꯣ
ꯎꯝ
ꯍꯥꯏꯗꯤ ꯑ ꯍꯣꯡꯕꯗ ꯌꯥꯝ ꯋꯥꯏ ꯍꯥꯏꯗꯤ ꯌꯥꯝ ꯂꯥꯞꯅꯕꯅꯤꯅ ꯍꯣꯁꯇꯦꯜ ꯑꯃꯒ ꯑꯃꯒ ꯍꯣꯏ ꯊꯥꯡꯗꯣꯏ ꯃꯌꯥꯝꯗꯣ ꯑꯗꯨꯒꯤ ꯋꯥꯏ ꯈꯣꯠꯂꯦ ꯀꯥꯏꯅ ꯍꯥꯏꯕꯗꯤ ꯇꯥꯈꯤꯕ ꯌꯥꯎꯋꯦꯕꯀꯣ
ꯎꯝ
ꯗꯥꯏꯔꯦꯛ ꯍꯣꯡꯕ꯭ꯔꯥ ꯍꯣꯡꯗꯕ꯭ꯔꯥ ꯍꯥꯏꯕꯗꯤ ꯑꯩꯁꯨ ꯈꯪꯗ꯭ꯔꯦ
ꯑꯩꯈꯣꯏꯒꯤ ꯃꯦꯁ ꯀꯩꯅꯣꯅ ꯄꯥꯏꯔꯦ ꯁ꯭ꯀꯣꯂꯔꯅ ꯄꯥꯏꯗ꯭ꯔꯦ ꯕꯔꯥ ꯈꯅꯥ ꯇꯧꯔꯛꯇꯧ ꯃꯥꯟꯗ꯭ꯔꯦ ꯈꯪꯗꯦꯕꯣ ꯕꯔꯥ ꯈꯅꯥ ꯇꯧꯔꯛꯇꯧ ꯃꯥꯜꯂꯛꯇ꯭ꯔꯦ ꯀꯦꯌꯔ ꯇꯦꯀꯔꯅ ꯑꯩꯈꯣꯏ ꯁ꯭ꯀꯣꯂꯔ ꯁꯤꯡ ꯆꯠꯅꯈꯤꯗꯔꯥ ꯃꯥꯜꯂꯦ ꯁꯦꯅꯤꯌꯔꯁꯤꯡꯗꯣ
ꯑꯣ ꯂꯣꯏꯅꯥꯈ꯭ꯔꯕ ꯑꯣ
ꯚꯔꯥ ꯀꯅꯥ ꯄꯤꯔꯅꯣ ꯍꯣꯏ ꯑꯩꯈꯣꯏ ꯑꯗꯨꯃꯥꯏꯅ ꯁꯨꯃꯥꯏꯅ ꯕꯔꯥ ꯀꯅꯥ ꯑꯗꯨꯝ ꯄꯤꯕꯤꯌꯣ ꯑꯩꯈꯣꯏꯅ ꯃꯦꯅꯦꯖ ꯇꯧꯔꯤꯈꯩ ꯀꯥꯟꯗꯗꯤ ꯑꯗꯨꯝ ꯕꯔꯥ ꯈꯅꯥ ꯄꯤꯕ ꯈꯣꯠꯅꯩ ꯈꯣꯠꯅꯩꯅ ꯀꯦꯔ ꯀꯩꯀꯔꯗꯗꯤ ꯍꯥꯏꯔꯝꯃꯦꯦꯕ
ꯑꯥ
ꯑꯗꯈꯣꯏ ꯀꯌꯥꯇꯤ ꯀꯔ ꯊꯥꯖꯗꯦ ꯀꯤꯔ ꯇꯧꯕꯤꯔꯣ ꯍꯥꯟꯗꯦ ꯈꯔ ꯊꯥ ꯑꯃꯅꯦꯕꯤꯔꯝꯃꯁꯦ
ꯑꯗꯨꯝ ꯃꯣꯏꯗꯤ ꯆꯥꯕꯩ ꯋꯥꯈꯜꯗ ꯑꯗꯨꯝ ꯂꯩꯔꯝꯃꯦ
ꯎꯝ ꯎ ꯅꯣꯡꯉꯗꯦ ꯑꯁ ꯀꯥꯏꯗꯅꯣ ꯌꯥꯗꯕꯁꯦ ꯃꯔꯕꯤ ꯌꯥꯗꯕ ꯃꯊꯦ ꯃꯣꯊꯦ ꯃꯁꯦ ꯃꯣꯣꯟꯅ ꯍꯥꯏ ꯄꯖꯥ ꯌꯥꯗ ꯑꯣꯏꯗ ꯏꯁꯧ ꯂꯥꯡꯉꯛꯇꯣꯏꯅꯦ ꯈꯪꯕ꯭ꯔꯥ ꯑꯗꯨꯒ ꯗꯤꯟꯗ ꯆꯠꯂꯅꯤꯅ ꯍꯥꯏꯔꯛꯄ ꯎꯗꯗꯝꯅꯦ ꯒꯌꯥ ꯀꯔꯜ ꯀꯞꯊꯔꯛꯑꯅꯤ ꯈꯔ ꯑꯗꯨꯗꯨꯒ ꯃꯊꯪꯗꯤ ꯃꯊꯪ ꯌꯥꯗꯕꯅꯤ ꯅꯁꯥꯅ ꯁꯤꯟꯖꯧ ꯑꯗꯨꯗꯥꯒ ꯍꯥꯏꯌꯦꯌꯦ
ꯑꯌꯥ
ꯑ ꯁꯥꯊꯤꯕꯤꯅꯦꯕ ꯃꯥꯅ ꯇꯧꯔꯤꯁꯦ ꯈꯪꯕ ꯃꯥꯁꯦ ꯌꯥꯝ ꯐꯩꯌꯦꯕꯀꯣ
ꯎꯝ
ꯁꯤꯃ ꯋꯥꯠꯂꯦꯅ ꯀꯝꯄ꯭ꯂꯦꯟ ꯑꯃ ꯍꯦꯛ ꯊꯥꯡꯒꯠꯂꯨꯔꯕ ꯑꯗꯨ ꯍꯧꯔꯛꯑꯅꯤ ꯁꯧꯁꯨ ꯇꯧꯔꯛꯑꯅꯤ ꯋꯥ ꯑꯝꯇ ꯋꯥꯔꯤ ꯑꯃꯝ ꯁꯥꯟꯅ ꯌꯥꯔꯔꯣꯏ ꯆꯨꯝꯅ ꯂꯩꯔꯤꯉꯩꯗꯤ ꯈꯔ ꯐꯔꯝꯅꯦꯕ ꯑꯗꯨꯝ ꯀꯝꯄ꯭ꯂꯦꯟ ꯁꯥꯡꯒꯗꯤ ꯆ ꯑꯗꯨ ꯑꯈꯣꯏ ꯋꯥꯔꯤ ꯁꯅ ꯌꯥꯗ꯭ꯔꯦ ꯍꯣꯏ ꯋꯥꯍꯟꯅꯤꯡꯉꯛꯄꯩ ꯆꯥꯛꯑꯕꯅꯤ
ꯑꯍꯜꯂꯣ
ꯑꯁ ꯑ ꯍꯅꯨꯔꯦꯍꯦ
ꯑꯣ ꯀꯦꯌꯥꯔ ꯇꯦꯛꯀꯔꯒꯤꯗꯤ ꯑꯩꯈꯣꯏ ꯏꯃꯥꯟꯅꯕꯤ ꯍꯣꯏꯒꯤꯗꯣ ꯑꯁ ꯑꯗꯨ ꯃꯥꯗꯤ ꯌꯥꯝ ꯅꯣ ꯉꯥꯏꯌꯦ ꯕꯣ ꯕꯣ ꯂꯥꯏꯔ ꯃꯈꯣꯏꯒꯁꯨ ꯅꯨꯄꯥ ꯇꯥꯏꯄꯁꯨ ꯈꯔ ꯇꯧꯋꯦꯕ
ꯍꯣꯁꯇꯦꯜ ꯅꯝꯕꯔ ꯀꯌꯥꯅꯣ ꯏꯂꯥꯕꯦꯟꯂꯣ
ꯇꯨꯒ ꯀꯩꯅꯣꯒ ꯄꯥꯏꯕꯗꯣ ꯇꯨꯒꯚꯦꯟ ꯏꯂꯚꯦꯟ ꯂꯣ
ꯑꯗꯨ ꯍꯣꯁꯇꯦꯜ ꯅꯝꯕꯔꯗꯣ ꯃꯣꯏꯗꯣ ꯀꯥꯎꯒ꯭ꯔꯦ ꯏꯂꯕꯦꯟꯂ ꯇꯨꯌꯦꯜꯞꯂ ꯑꯣꯏꯕꯗꯣ ꯑꯩꯒ ꯈꯪꯅꯕ ꯑꯃ ꯂꯩ ꯌꯦꯕ ꯃꯣꯏ ꯏꯂꯕꯦꯟꯒꯤꯗꯣ
ꯎꯨꯝ ꯅꯣꯏ ꯀ꯭ꯂꯥꯁꯀꯤꯗꯨꯔꯣ ꯃꯣꯏꯔꯥꯡꯒꯤꯗꯣ ꯃꯥꯅꯦ ꯃꯣꯏ ꯄꯨ ꯄꯨꯜꯂꯦ
ꯑꯣ ꯑꯗꯨꯗꯣ ꯌꯥꯝ ꯊꯤꯟ ꯅꯨꯡꯉꯥꯏ ꯑꯩꯩꯒ ꯅꯍꯥꯟ ꯋꯥꯔꯤ ꯁꯥꯟꯅꯩꯑꯦ ꯑꯩꯈꯣꯏꯗ ꯑꯩꯈꯣꯏꯗꯨ ꯊꯦꯡꯉꯦꯕ ꯊꯔꯣꯏ ꯆꯥꯁꯦꯅ ꯇꯧꯕ ꯊꯔꯣꯏ ꯄꯨꯟꯅ ꯆꯥꯃꯤꯟꯅꯕ ꯅꯨꯃꯤꯠꯀꯤꯅꯦꯕ
ꯑꯥ-ꯑꯥ-ꯑꯥ
ꯁꯣꯏꯔꯦ ꯍꯥꯏꯁꯤ ꯄꯤꯖꯥ ꯆꯥꯁꯦꯅ ꯍꯥꯏꯕ ꯄꯤꯖꯥ ꯂꯧꯔꯨꯔꯒ ꯄꯤꯖꯥ ꯆꯥꯃꯤꯟꯅꯕꯩꯁꯦ ꯄꯨꯡꯁꯦ ꯊꯦꯡꯗꯣꯛꯈ꯭ꯔꯕ ꯌꯥꯝꯅ ꯑꯗꯨꯗꯨꯒ ꯑꯥ ꯑꯩꯈꯣꯏꯒꯤꯗꯤ ꯒꯦꯠꯁꯦ ꯍꯥꯡꯗꯣꯏꯅꯦꯕ ꯈꯔ ꯑꯩꯈꯣꯏꯒꯤꯅ ꯈꯤꯇꯪ ꯊꯦꯛꯂꯞ ꯊꯦꯛꯂꯞ ꯍꯥꯡꯉꯦꯕ ꯁ꯭ꯀꯣꯂꯔꯁꯤꯡ ꯂꯩꯕꯒꯤ
ꯑꯣ ꯑꯣ
ꯑꯩꯈꯣꯏꯒꯤꯗꯤ ꯂꯣꯟꯒꯤꯔꯣꯏꯁꯤꯅꯦꯕ ꯑꯩꯈꯣꯏ ꯈꯜꯂꯤꯁꯦ ꯄꯨꯡꯁꯦ ꯇꯔꯦꯠ ꯃꯈꯥꯏꯃꯨꯛ ꯇꯥꯊꯣꯛꯈ꯭ꯔꯦꯕ ꯅꯤꯄꯥꯟ ꯇꯔ ꯇꯣꯔꯦꯕ
ꯑꯁ ꯑꯥ
ꯒꯦꯠꯁꯤꯗꯤ ꯂꯣꯟꯈ꯭ꯔꯕꯅꯦꯕ ꯑꯩꯈꯣꯏ ꯆꯪꯉꯛꯇ꯭ꯔꯤꯉꯩ ꯂꯣꯟꯈ꯭ꯔꯦꯕ ꯄꯨꯡ ꯇꯔꯦꯠꯇ ꯍꯦꯛ ꯇꯥꯗꯦ ꯀꯥꯟꯗ ꯂꯣꯟꯒ꯭ꯔꯦꯕ ꯑꯗ ꯍꯥꯏꯅꯔꯒ ꯅꯦꯅꯦꯗꯣ ꯍꯥꯏꯅꯔꯒ ꯍꯥꯡꯇꯣꯛꯍꯜꯂꯦ ꯅꯦꯅꯦ ꯁꯨꯃꯥꯏ ꯀꯣ ꯆꯥꯃꯤꯟꯅꯒꯦ ꯇꯧꯕꯅꯦ ꯑꯈꯣꯏ ꯃꯃꯥꯡ ꯍꯣꯁꯇꯦꯜꯁꯤꯗꯩꯅꯦ ꯇꯧꯔꯒ ꯑꯩꯒ ꯋꯥꯔꯤꯁꯤ ꯁꯤ ꯁꯥꯟꯅꯔꯦ ꯃꯥ ꯋꯥꯔꯤ ꯁꯅꯕ ꯌꯥꯝꯊꯤ ꯅꯨꯡꯉꯥꯏꯕꯤ ꯑꯣꯏꯔꯝꯕ ꯌꯥ ꯑꯩꯁꯨ ꯍꯣꯁꯇꯦꯜ ꯅꯝꯕꯔ ꯊꯔꯤꯗ ꯂꯩꯔꯝꯃꯦ ꯅꯨꯡꯉꯥꯏꯌꯦ ꯈꯣꯠꯂꯦ ꯅꯨꯡꯉꯥꯏꯕꯅꯤ ꯈꯅꯦ ꯍꯣ ꯍꯣ ꯍꯣꯏ ꯑꯣꯏ ꯏꯒꯗꯅꯤ ꯀꯦꯇ ꯀꯔꯗꯣ
ꯑꯣ ꯅꯪ ꯅꯦꯅꯦ ꯀꯥꯎꯁꯤꯜꯂꯦꯕ ꯃꯦꯗꯥꯝ ꯀꯧꯗꯕꯤꯗ
ꯑꯩꯈꯣꯏ ꯅꯤꯅꯦ ꯂꯣꯏ ꯀꯧꯋꯦ
ꯑꯣ ꯃꯣꯏꯗꯤ ꯃꯦꯗꯥꯝ ꯀꯧꯕꯅꯦ ꯑꯗꯨꯒꯤꯅꯤ
ꯎꯝ ꯃꯣꯏ ꯃꯣꯏ ꯃꯦꯗꯥꯝ ꯀꯧꯋꯦ ꯍꯥꯏꯔꯣ
ꯑꯥ ꯌꯥꯔꯦꯅꯦ ꯑꯗꯨꯕꯨꯗꯤ ꯑꯃ ꯑꯃ ꯀꯧꯁꯤꯜꯂꯗꯤ ꯌꯥꯔꯦ
ꯃꯥꯁꯨ ꯋꯥꯔꯤ